ꯍꯜꯂꯣ ꯍꯜꯂꯣ ꯍꯜꯂꯣ ꯍꯜꯂꯣ
ꯍꯜꯂꯣ
ꯍꯨꯝ ꯀ꯭ꯔꯤ ꯇꯧꯕ꯭ꯔꯥ
ꯇꯥꯏꯌꯦ
ꯀ꯭ꯔꯤ ꯇꯧ ꯀ꯭ꯔꯤ ꯇꯧꯕ꯭ꯔꯥ
ꯑꯦ ꯕꯥꯏ ꯀꯔꯤ ꯇꯧꯔꯤꯒꯦ ꯏꯊꯟꯗ ꯂꯩꯌꯦ ꯆꯥꯛ ꯆꯥꯔꯕꯣ
ꯆꯗ꯭ꯔꯤ ꯅꯪꯗꯤ
ꯑꯩꯁꯨ ꯆꯥꯗ꯭ꯔꯤ
ꯀꯩ ꯏꯟꯁꯥꯡ ꯀꯩ ꯏꯟꯁꯥꯡ ꯆꯥꯔꯦ
ꯄꯥꯟ ꯆꯥꯏ ꯄꯥꯟ ꯄꯥꯟ ꯁꯦꯝꯃꯤꯌꯦ
ꯎꯝ
ꯅꯪꯗꯤ
ꯑꯩ ꯊꯣꯡꯗꯔ‌ꯦ ꯉꯁꯤ
ꯀꯩ ꯀꯔꯤꯒꯤꯔꯣ
ꯆꯥꯅꯤꯡꯗꯕꯀꯣ
ꯑꯣ ꯉꯁꯥꯏ ꯀꯔꯤ ꯆꯥꯔꯨꯕ
ꯀꯩꯝꯇ ꯆꯥꯗꯦꯗ
ꯅꯨꯡꯉꯥꯏ ꯀꯣ ꯢꯁ
ꯅꯨꯡꯉꯥꯏꯅ ꯂꯩꯀꯣ
ꯍꯣꯏ ꯍꯣꯏ ꯅꯪꯁꯨ
ꯑꯩꯁꯨ ꯅꯨꯡꯉꯥꯏ ꯌꯨꯝꯒꯤ ꯏꯃꯨꯡꯁꯤꯡꯗꯤ ꯀꯔꯤ ꯀꯔꯤ ꯇꯧꯔꯤꯒꯦ ꯅꯨꯡꯉꯥꯏ ꯃꯣꯏꯁꯨ ꯅꯨꯡꯉꯥꯏꯕ꯭ꯔꯥ
ꯍꯣꯏ ꯅꯨꯡꯉꯥꯏꯅ ꯂꯩꯗ ꯑꯗꯨꯝ
ꯐꯩ ꯐꯩ
ꯆꯥꯛꯇꯤ ꯀꯩꯁꯥ ꯑꯗꯨꯝ ꯆꯥꯟꯅꯔꯤꯒꯦ
ꯑꯁ ꯑꯗꯨꯗꯣ ꯍꯪꯒꯅꯨꯅꯦ ꯍꯥꯏꯕ ꯃꯃꯤꯡ ꯈꯪꯗꯦꯅꯦ
ꯍꯪꯒꯥꯝ ꯆꯥꯏꯌ‌ꯦ ꯁꯧꯒ꯭ꯔꯤ ꯆꯥꯏꯌ‌ꯦ
ꯈꯪꯗꯕ ꯆꯥꯕꯁꯨ ꯐꯩꯗ
ꯃꯃꯤꯡ ꯍꯥꯏꯕ ꯍꯩꯇꯦꯅꯦ ꯍꯩꯇ꯭ꯔꯗꯤ ꯀꯛꯀꯅꯤꯅꯦ ꯑꯁ ꯆꯥꯛ ꯂꯥꯝꯃꯦ ꯆꯥꯗꯕ
ꯆꯥꯕ ꯌꯥꯔꯅꯤ
ꯃꯨ ꯍꯛ ꯑꯃꯨꯛꯀ ꯍꯥꯏꯌ‌ꯣ
ꯑꯣ ꯑꯣ ꯇꯥꯏꯌꯦ ꯇꯥꯏꯌꯦ ꯉꯁꯥꯏꯗꯣ ꯅꯈꯣꯟ ꯇꯥꯗꯕ
ꯑꯩ
ꯅꯦꯠꯋꯥꯛꯅ ꯑꯣꯏꯔꯝꯅꯤ ꯑꯗꯨꯗꯤ
ꯍꯣꯏ ꯅꯦꯠꯋꯥꯛ ꯌꯥꯝ
ꯅꯣꯏꯗ ꯅꯦꯠꯋꯥꯛ ꯐꯕ꯭ꯔꯥ
ꯐꯠꯇꯦ ꯍꯟꯗꯛ
ꯀꯩꯒꯤꯔꯣ ꯈꯪꯗꯦ
ꯑꯁ ꯆꯥꯛ ꯂꯥꯝꯃꯦ
ꯆꯥꯅꯕ ꯇꯧꯔꯣ ꯑꯗꯨꯗꯤ
ꯈꯔ ꯋꯥꯠꯂꯤꯌꯦ ꯉꯥꯏꯗꯦꯗ ꯑꯗꯣ ꯍꯧꯖꯤꯛ ꯆꯥꯕ ꯅꯪꯗ꯭ꯔꯤꯕ
ꯑꯣ ꯑꯗꯣ ꯅꯪꯗꯤ ꯋꯥꯔꯜ ꯀꯞ ꯌꯦꯡꯕ꯭ꯔꯣ
ꯍꯣꯏ ꯌꯦꯡꯉꯦ ꯅꯪꯁꯨ ꯌꯦꯡꯕ꯭ꯔꯣ
ꯍꯣꯏ ꯌꯦꯡꯉꯦ ꯀꯅꯥ ꯁꯞꯄꯣꯔꯠ ꯇꯧꯔꯤꯅꯣ
ꯑꯗꯨꯝ ꯂꯩ ꯂꯩꯕ ꯁꯞꯄꯣꯔꯠ ꯇꯧꯋꯦ
ꯎꯝ
ꯑꯄꯥꯝ ꯑꯄꯥꯝꯕ
ꯑꯩ ꯑꯗꯨꯗꯤ
ꯑꯦꯛꯖꯥꯝ ꯅꯨꯡꯉꯥꯏꯕ꯭ꯔꯣ
ꯍꯣꯏ ꯑꯗꯨꯝ ꯅꯨꯡꯉꯥꯏꯈ꯭ꯔꯦꯗ ꯅꯣꯏꯗꯤ ꯅꯪꯗꯤ
ꯑꯩꯁꯨ ꯑꯗꯨꯝ ꯅꯨꯡꯉꯥꯏ ꯑꯗꯣ ꯏꯃꯥꯟꯅꯕꯤ ꯑꯩꯒ ꯐꯝꯃꯤꯟꯅꯕ ꯅꯨꯄꯤꯗꯣ ꯑꯩꯅ ꯍꯪꯕ ꯀꯥꯟꯗ ꯁꯨꯡ ꯍꯥꯏ ꯍꯥꯏꯕꯤꯗꯦ
ꯑꯗꯨꯝ ꯊꯦꯡꯅꯒꯟꯕꯅꯦ ꯑꯗꯨꯒꯨꯝꯕ ꯃꯤꯗꯣ
ꯍꯣꯏ ꯂꯤꯟꯅꯦ ꯃꯣꯏꯗꯤ ꯂꯤꯟꯅꯦ ꯂꯤꯟ
ꯎꯝ
ꯌꯥꯝ ꯐꯠꯇꯦ ꯑꯃꯈꯛꯇ ꯍꯪꯕ ꯐꯥꯎꯕ ꯍꯥꯏꯕꯤꯗꯦ ꯂꯤꯛꯄꯗꯣ ꯂꯤꯛꯄꯗꯣ ꯎꯝ ꯋꯥꯏꯗ ꯅꯪꯗꯤ ꯏ ꯑꯦ ꯊꯥꯒꯤ ꯏ ꯆꯠꯄꯗꯣ ꯂꯥꯛꯑꯕꯣ
ꯍꯣꯏ ꯂꯥꯛꯇ꯭ꯔꯤ
ꯅꯪ ꯂꯥꯛꯑꯕꯣ ꯍꯥꯏꯁꯦ
ꯂꯥꯛꯑꯦ ꯉꯁꯤꯅ ꯂꯥꯛꯑꯦ ꯑꯗꯨꯒꯤ ꯈ꯭ꯋꯥꯡ ꯀꯩ ꯀꯩꯅꯣ ꯌꯥꯝ ꯅꯥꯕ ꯄꯨꯛꯁꯨ ꯅꯥꯕ ꯋꯥꯏ
ꯅꯪꯁꯨ ꯀ꯭ꯔꯦꯝ ꯇꯧꯕ꯭ꯔꯥ
ꯍꯣꯏ
ꯍꯣꯏ ꯇꯧꯋꯦ ꯑꯗꯣ ꯅꯪ ꯅꯨꯄꯥ ꯀꯣꯏꯕ꯭ꯔꯥ
ꯀꫭꯏꯌ‌ꯦ ꯅꯪꯗꯤ
ꯑꯩꯁꯨ ꯀꯣꯏꯌꯦ ꯌꯥꯝ ꯅꯨꯡꯁꯤꯕ꯭ꯔꯥ ꯅꯨꯄꯥ ꯅꯪꯒꯤ ꯅꯨꯄꯥꯗꯨ
ꯅꯨꯡꯁꯤꯇꯗꯤ ꯅꯪꯗꯤ ꯅꯨꯡꯁꯤꯗ꯭ꯔꯣ
ꯈꯪꯗꯦ ꯅꯨꯡꯁꯤꯕꯗꯤ ꯅꯨꯡꯁꯤ ꯃꯔꯛ ꯃꯔꯛꯇ ꯅꯨꯡꯁꯤꯗꯦ
ꯐꯠꯇꯕ꯭ꯔꯥ ꯍꯥꯏꯁꯦ
ꯐꯠꯇꯦ ꯁꯛꯇꯣ ꯃꯔꯛ ꯃꯔꯛꯇ ꯌꯥꯝ ꯍꯩꯅꯗꯦ
ꯍ ꯏꯂꯁꯟꯁꯤꯞ
ꯐꯨꯅꯤꯡꯕ ꯐꯥꯎꯋꯦ
ꯃꯤ ꯂꯣꯏꯅꯃꯛꯅꯤꯗ ꯔꯤꯂꯦꯁꯟꯁꯤꯞꯀꯤ ꯇꯗꯤ
ꯈꯪꯗ꯭ꯔꯦꯗ ꯄꯨꯟꯁꯤꯁꯦ ꯋꯥꯏ ꯋꯥ ꯉꯥꯡꯕꯒ ꯇꯥꯗꯦ ꯍꯜꯂꯣ
ꯇꯥꯏꯌꯦ ꯇꯥꯏꯌꯦ
ꯑꯣ ꯅꯈꯣꯟ ꯇꯥꯗꯕ
ꯍꯣꯏ ꯑꯩꯁꯨ ꯅꯦꯠꯋꯥꯛꯅꯔ ꯈꯟꯕꯅꯤ
ꯎꯝ
ꯂꫭꯛ ꯈꯨꯕ꯭ꯔꯥ ꯅꯪ
ꯍꯣꯏ ꯈꯨꯑꯦ ꯉꯔꯥꯡ ꯅꯍꯧꯔꯦ
ꯎꯝ ꯅꯣꯏꯗ ꯋꯦꯗꯔꯗꯤ ꯀꯌꯥꯃꯨꯛ ꯐꯛꯀꯦ
ꯑꯗꯨꯝ ꯐꯩꯌꯦ ꯅꯨꯃꯤꯠ ꯅꯨꯃꯤꯠ ꯐꯩꯗ ꯑꯩꯈꯣꯏꯗꯗꯤ ꯅꯨꯡꯁꯥ ꯑꯗꯨꯝ ꯁꯥꯔꯒ ꯂꯩ ꯅꯣꯏꯁꯨ ꯁꯥꯕ꯭ꯔꯥ
ꯍꯣꯏ ꯆꯞ ꯃꯥꯟꯅꯩꯗ
ꯎꯝ ꯐꯩꯅꯦ
ꯆꯨꯄꯇꯤ
ꯅꯣꯡꯁꯨ ꯄꯥꯛ ꯇꯥꯗꯦ ꯏꯁꯤꯡ ꯆꯥꯎꯕꯁꯨ ꯆꯥꯎꯗꯦ ꯍꯟꯗꯛꯇꯤ ꯏꯁꯤꯡ ꯆꯥꯎꯕꯗꯣ ꯊꯦꯡꯉꯤ ꯎꯪ ꯂꯣꯛꯁꯨ ꯈꯨꯑꯦ ꯊꯥꯒꯤ ꯀꯩꯅꯣꯗꯨꯁꯨ ꯂꯥꯛꯑꯦ
ꯒꯨꯂꯤ ꯆꯥꯗꯕ꯭ꯔꯥ
ꯆꯥꯏꯌꯦ ꯉꯁꯥꯏ ꯉꯔꯥꯡ ꯪ ꯉꯁꯥꯏ ꯑꯗꯣ ꯑꯗꯨ ꯆꯥꯔꯨꯕꯒ ꯈꯔꯕꯨꯗꯤ ꯐꯔꯦ ꯎꯝ ꯀꯩꯅꯣ ꯅꯥꯕꯗꯣ
ꯍꯌꯣ
ꯍꯣꯏ ꯆꯥꯛꯄꯨꯗꯤ ꯑꯗꯨꯝ ꯆꯥꯏꯗ ꯏꯟꯖꯥꯡ ꯍꯥꯎꯗꯕꯩꯅꯦ
ꯎ
ꯊꯥꯎꯁꯨ ꯆꯥꯕ ꯌꯥꯗ꯭ꯔꯦ ꯊꯨꯝꯕꯁꯨ ꯆꯥꯕ ꯌꯥꯗ꯭ꯔꯦ ꯆꯤꯅꯤ ꯂꯩꯕꯅꯤꯅ ꯌꯥꯗ꯭ꯔꯦ ꯆꯥꯕꯗꯕ ꯆꯥꯕ ꯌꯥꯗꯕ ꯉꯥꯛꯇ
ꯇꯥꯕ꯭ꯔꯥ
ꯑꯧ ꯇꯥꯏꯌꯦ ꯑꯩ ꯑꯩꯕꯨ ꯇꯥꯗꯕ꯭ꯔꯥ
ꯇꯗꯦ
ꯇꯥꯏꯌꯦ ꯑꯩꯗꯤ ꯍꯜꯂꯣ ꯂꯣꯂꯣ
ꯍꯜꯂꯣ
ꯎꯝ ꯇꯥꯏꯌꯦ ꯇꯥꯗꯕ꯭ꯔꯥ
ꯍꯜꯂꯣ
ꯇꯥꯗꯦ
ꯅꯈꯣꯟ ꯇꯥꯏꯌꯦ ꯑꯩꯗꯤ ꯑꯃꯨꯛꯀ ꯀꯧꯔꯛꯑꯣ ꯍꯥꯥ ꯍ ꯇꯥꯏꯌꯦ ꯀꯩꯒꯤꯔꯥꯀꯣ ꯑꯩꯗꯤ ꯇꯥꯏꯌꯦ ꯅꯪꯒꯤ ꯀꯩꯅꯣ ꯂꯥꯛꯄ꯭ꯔꯥ
ꯍꯜꯂꯣ
ꯇꯥꯏꯌꯦ ꯑꯗꯣ ꯑꯗꯨꯝ ꯉꯥꯡꯉꯨ ꯇꯥꯗ꯭ꯔꯁꯨ ꯑꯗꯨꯝ
ꯃꯃ ꯎꯝ ꯍꯜꯂꯣ
ꯎꯝ ꯎꯝ ꯇꯥꯗꯕ꯭ꯔꯣ ꯍꯧꯖꯤꯛꯐꯥꯎ
ꯎꯝ ꯍꯜꯂꯣ ꯑꯃꯨꯛꯀꯉꯥꯉꯣ ꯅꯠꯇꯦ ꯅꯠꯇꯦ ꯑꯩ ꯍꯥꯏꯒꯦ ꯇꯥꯕ꯭ꯔꯥ
ꯇꯌꯦ ꯇꯌꯦ ꯍꯧꯖꯤꯛꯗꯤ ꯇꯌꯦ ꯇꯌꯦ
ꯑꯣ ꯑꯣ ꯀꯔꯤꯒꯤꯔꯥ ꯈꯪꯗꯦ
ꯀꯥꯎꯈ꯭ꯔꯦ ꯅꯪꯗꯣ ꯀꯩ ꯌꯦꯟꯁꯥꯡ ꯁꯦꯝꯃꯤꯒꯦ
ꯉꯁꯥꯏꯅ ꯄꯥꯟ ꯁꯦꯝꯃꯦ ꯍꯥꯏꯔꯒ ꯃꯁꯤ ꯅꯨꯄꯤꯁꯤꯗꯤ ꯍꯣꯏ
ꯑꯗꯨꯝ ꯀꯧꯍꯟꯕꯅꯦ ꯑꯩꯗꯤ
ꯅꯪꯒꯤ ꯀꯣꯛꯇꯣ ꯌꯥꯗ꯭ꯔꯕꯅꯦ ꯇꯨꯝꯕꯁꯨ ꯃꯇꯝ ꯆꯥꯅ ꯇꯨꯝꯗꯦ ꯆꯥꯕꯁꯨ ꯃꯇꯝ ꯆꯥꯅ ꯆꯥꯗꯦ ꯑꯗꯨꯒꯤꯅꯦ ꯎꯝ ꯑꯩꯈꯣꯏꯅꯤꯒꯤꯁꯦ ꯂꯣꯏꯗꯤ ꯂꯣꯏꯔꯅꯤ ꯃꯊꯟꯇ ꯑꯗꯨꯝ ꯃꯨꯠꯈꯤꯈꯤꯗꯣꯏꯅꯦ
ꯃꯨꯊꯠꯇꯗꯤ
ꯇꯥꯗꯦ
ꯈꯪꯗ꯭ꯔꯦꯗ ꯑꯗꯨꯗꯤ
ꯇꯨ ꯃꯥꯥꯏꯒꯤꯁꯦ ꯔꯛꯕꯗꯤ ꯇꯌꯦ
ꯍꯣꯏ ꯑꯩꯁꯨ ꯇꯥꯏ
ꯃꯅꯝ ꯅꯝꯊꯤꯗ ꯋꯥꯉꯥꯡꯉꯨ
ꯀꯩꯃꯅꯝꯅꯣ ꯍꯥꯏꯔꯤꯁꯦ
ꯁꯤꯗ ꯃꯈꯥꯗ ꯂꯩꯕꯁꯤꯡꯅ ꯑꯩꯈꯣꯏꯒ ꯂꯩꯃꯤꯟꯅꯕꯁꯤꯡꯅ ꯀꯩꯀꯩꯅꯣ ꯑꯃꯣꯠ ꯑꯃꯣꯠꯄ ꯊꯥꯗꯕ ꯑꯁꯤꯗ ꯑꯗꯨꯒꯤ ꯑꯗꯨꯒꯤ ꯃꯅꯝꯗꯣ ꯂꯥꯛꯄ ꯌꯥꯝ ꯅꯝꯊꯤꯌꯦ ꯍꯥꯏꯐꯝ ꯈꯪꯗꯦ